ꯍꯜꯂꯣ
ꯑꯣ ꯇꯥꯏꯌꯦ ꯇꯥꯏꯌꯦ
ꯅꯨꯡꯉꯥꯏꯔꯤꯕꯧ
ꯅꯨꯡꯉꯥꯏꯔꯤꯌꯦ ꯅꯪꯗꯤ꯫
ꯅꯨꯡꯉꯥꯏꯔꯤꯌꯦ
ꯑꯅꯥ ꯑꯌꯦꯛ ꯌꯥꯎꯗ꯭ꯔꯣ꯫
ꯌꯥꯎꯗꯦ ꯌꯥꯎꯗꯦ ꯑꯅꯥꯕꯒ ꯑꯩꯅ ꯂꯣꯏ ꯉꯝꯃꯤ꯫ ꯅꯥꯒꯦ ꯇꯧꯔꯛꯑꯒꯖꯨ ꯑꯩꯅ ꯂꯣꯏꯅ ꯉꯝꯃꯦꯕ꯫
ꯎꯝ ꯅꯥꯍꯟꯕ ꯌꯥꯗꯦ ꯅꯥꯍꯟꯕ ꯌꯥꯗꯦ꯫
ꯌꯥꯗꯦ ꯌꯥꯗꯦ ꯍꯤꯡꯒꯗꯧ ꯌꯥꯝ ꯋꯥꯠꯂꯤ ꯅꯩꯔꯝꯒꯗꯧꯕ ꯌꯥꯝ ꯋꯥꯠꯂꯤ꯫
ꯎꯝ ꯍꯛꯆꯥꯡ ꯐꯅ ꯂꯩꯒꯗꯝꯅꯤ꯫
ꯎꯝ
ꯍꯧꯖꯤꯛꯄꯨ ꯎꯝ
ꯅꯣꯏ ꯑꯦꯝ ꯌꯨ ꯃꯅꯨꯡꯖꯦ ꯅꯝꯕꯔ ꯐꯣꯔ ꯆꯥꯕ ꯂꯩꯕ꯭ꯔꯣ?
ꯂꯩꯇꯦꯗ ꯀꯥꯏꯗꯒꯤ꯫
ꯍꯣꯏꯅꯦ ꯅꯣꯏ ꯀꯥꯗꯨ ꯍꯥꯏꯕ ꯅꯠꯇꯦꯕ ꯑꯇꯣꯞꯄ ꯍꯥꯏꯇꯥꯔꯦꯅꯦꯀꯣ꯫
ꯂꯩꯇꯦ ꯂꯩꯇꯦ꯫
ꯅꯝꯕꯔ ꯐꯣꯔ ꯇꯧꯕ ꯂꯩꯇꯦꯕ꯫
ꯎꯝ
ꯃꯔ ꯇꯧꯔꯒꯖꯨ ꯌꯥꯝ ꯂꯣꯟꯅ ꯇꯧꯔꯝꯒꯗ꯭ꯔꯥ ꯁꯤꯅꯦꯕ ꯅꯪ ꯍꯥꯏꯖꯦ꯫
ꯎꯝ
ꯐꯣꯡꯅꯒ ꯇꯧꯕ ꯏꯐꯣꯡ ꯐꯣꯡꯅꯒ ꯃꯤꯒ ꯈꯪꯍꯟꯕꯤꯗꯨꯗꯤ ꯂꯩꯇꯦꯕ꯫
ꯎꯝ ꯑꯗꯣ ꯂꯩꯔꯝꯗꯧ ꯃꯥꯟꯗꯦꯗ ꯎꯗꯦ ꯑ ꯑꯗꯩ ꯊꯥꯖꯕ ꯂꯩꯇꯦꯕ꯫
ꯆꯤꯡꯅꯕꯖꯨ ꯂꯩꯇꯦꯕ ꯑꯁꯤ ꯃꯤꯖꯦ ꯈꯔ ꯇꯧ ꯃꯥꯜꯂꯤ ꯀꯥꯏꯅ꯫
ꯀꯩꯁꯨ ꯂꯩꯇꯦ꯫
ꯅꯨꯄꯤꯖꯨ ꯑꯗꯨꯝ ꯌꯨꯒ ꯊꯛꯄꯔꯣ?
ꯊꯛꯇꯦꯗ ꯀꯥꯏꯗꯒꯤ ꯊꯛꯇꯣꯏꯅꯣ ꯑꯗꯨꯒꯨꯝꯕ ꯌꯥꯗꯦꯗ ꯑꯗꯨꯒꯨꯝꯕ ꯇꯧꯅꯗꯦꯗ ꯀꯔꯤꯝꯇ꯫
ꯑꯣ ꯌꯥꯗꯦꯕ꯫
ꯎꯝ ꯀꯥꯏꯗꯒꯤ ꯑꯗꯨꯒꯨꯝꯕ ꯇꯧꯅꯗꯦꯗ꯫
ꯇꯧꯗꯦꯕ꯫
ꯑ
ꯑꯗꯣ ꯅꯣꯏ ꯁꯄꯣꯔꯠ ꯀꯨꯝꯕꯗꯤ ꯁꯥꯟꯅꯕ꯭ꯔꯣ꯫
ꯁ꯭ꯄꯣꯔꯠ ꯀꯨꯝꯕ ꯑꯗꯨꯝ ꯐꯖꯅ ꯑꯗꯨꯝ ꯁꯥꯟꯅꯩ꯫
ꯅꯣꯏ ꯑꯦꯝ ꯌꯨ ꯃꯅꯨꯡꯗ ꯐꯨꯠꯕꯣꯜ ꯁꯥꯟꯅꯅꯤꯡꯉꯦꯅ ꯈꯜꯂꯖꯤꯅꯦ ꯂꯝꯄꯥꯛꯇ ꯑꯗꯨꯝ ꯁꯥꯟꯅꯕ ꯊꯣꯛꯅꯕ꯭ꯔꯣ?
ꯑꯥ ꯂꯝꯄꯥꯛꯇ ꯑꯗꯨꯝ ꯁꯥꯟꯅꯩ꯫
ꯑꯦꯝ ꯌꯨꯒꯤ ꯂꯝꯄꯥꯛ ꯃꯅꯨꯡꯗ꯫ ꯑꯗꯨꯝ ꯃꯌꯥꯝ ꯄꯨꯜꯂꯞ꯫
ꯎꯝ ꯃꯌꯥꯝ ꯃꯥꯏ ꯃꯥꯏ ꯇꯤꯝ ꯇꯧꯔꯒ ꯑꯗꯨꯝ ꯁꯥꯟꯅꯕꯅꯤꯗ ꯐꯨꯠꯕꯣꯜ ꯁꯥꯟꯅꯩ꯫ ꯀ꯭ꯔꯤꯛꯀꯦꯠ ꯁꯥꯟꯅꯩ ꯕꯥꯁꯀꯦꯠ ꯕꯣꯜ ꯁꯥꯟꯅꯩ ꯑꯗꯩꯗꯤ ꯀ꯭ꯔꯤꯛꯀꯦꯠ ꯑꯥ ꯃꯥꯏ ꯃꯥꯥꯏꯒꯤ ꯖꯤꯝ ꯅꯨꯡ ꯑꯗꯨꯃꯥꯏ ꯂꯣꯏ ꯁꯥꯟꯅꯕꯅꯤꯗ꯫
ꯕꯥꯁꯀꯦꯠ ꯕꯣꯜ ꯁꯥꯟꯅꯕꯝ ꯂꯩꯕ꯭ꯔꯣ?
ꯂꯩꯗ ꯂꯣꯏꯅꯃꯛ ꯂꯩ꯫
ꯃꯅꯤꯄꯨꯔꯗ ꯕꯥꯁꯀꯦꯠ ꯕꯣꯜ ꯁꯥꯟꯅꯕꯝ ꯑꯦꯀꯥꯗꯃꯤ ꯍꯥꯏꯇꯥꯔꯦ ꯂꯩꯇꯕ ꯃꯥꯜꯂꯦ ꯂꯩꯕ꯭ꯔꯣ꯫ ꯕꯥꯁꯀꯦꯠ ꯕꯣꯜ ꯇꯤꯝ ꯒꯥꯏꯅ꯫
ꯈꯪꯗꯦ ꯑꯩ ꯌꯥꯝ ꯊꯤꯖꯟꯒꯤꯗ꯭ꯔꯥ ꯕꯥꯁꯀꯦꯠ ꯕꯣꯟꯖꯦ ꯑꯩꯅ ꯈꯔ ꯈꯪꯗꯕꯩꯔ ꯈꯪꯗꯦ ꯑꯗꯨꯗꯤ ꯈꯪꯗ꯭ꯔꯦꯕꯣ꯫
ꯍꯧꯖꯤꯛꯀꯥꯟꯖꯤꯕꯨ ꯅꯨꯄꯤꯗꯤ ꯀꯥꯏ ꯀꯥꯏꯗꯩ ꯍꯣꯠꯅꯔꯤꯒꯦ꯫
ꯑꯩ ꯀꯣꯏꯗꯦꯗ꯫ ꯇꯟ ꯎꯝ ꯀꯣꯏꯅꯤꯡꯗꯦꯅ꯫ ꯅꯪꯗꯤ ꯁꯅꯥ ꯌꯥꯕꯔꯣ ꯍꯥ
ꯅꯨꯄꯤꯒꯤ ꯋꯥꯔꯤ ꯁꯥꯟꯅ ꯌꯥꯕ꯭ꯔꯣ ꯀꯥꯏꯗꯕ꯭ꯔꯣ
ꯎꯝ ꯀꯥꯏꯗꯦ ꯀꯥꯏꯗꯦ ꯑꯗꯣ ꯑꯩ ꯀꯣꯏꯗꯦꯗ ꯅꯪꯗꯤ
ꯑꯩꯗꯤ ꯑꯉꯥꯡ ꯑꯃ ꯈꯪꯅꯩꯅ ꯇꯧꯕꯗꯣ ꯑꯗꯨꯒ ꯑꯗꯨꯝ ꯄꯥꯎ ꯐꯥꯎꯅꯔꯤꯌꯦ
ꯑꯣ ꯊꯥꯏꯅꯉꯥꯏꯒꯤꯗꯣ
ꯎꯝ ꯎꯝ ꯄꯥꯁꯣꯏꯒꯤꯗꯣ
ꯎꯝ ꯎ
ꯍꯟꯗꯛ ꯆꯍꯤꯔꯣ ꯃꯃꯥꯡ ꯆꯍꯤꯔꯣ ꯑꯩꯅ ꯅꯉꯣꯟꯗ ꯆꯠꯃꯤꯟꯅꯁꯦꯅ ꯍꯥꯏꯈꯤꯕꯗꯣ ꯑꯗꯨꯒ ꯐꯔꯛ ꯇꯥꯈꯤꯕꯗꯣ
ꯎꯝ ꯑꯃ ꯉꯍꯥꯃꯨꯛ ꯑꯩꯒꯤ ꯀꯨꯋꯦꯠꯀꯤ ꯑꯦꯛꯖꯥꯝ ꯊꯥꯕꯩꯗꯤ ꯆꯠꯃꯤꯟꯅꯕ ꯃꯥꯜꯂꯦ
ꯑꯥ ꯑꯥ ꯑꯥ
ꯅꯪ ꯍꯥꯏꯗꯣꯛꯈꯤꯕꯗꯣ ꯎꯝ ꯑꯩꯅ ꯑꯃꯨꯛ ꯅꯪ ꯂꯧ ꯂꯥꯛꯑ ꯅꯪ ꯑꯦꯝ ꯌꯨ ꯇꯔ ꯂꯩꯍꯧꯕꯗꯣ ꯅꯠꯇꯦ ꯀꯔꯤ ꯑꯩꯅ ꯑꯦꯛꯖꯥꯝ ꯊꯥꯔ ꯑꯗꯨꯝ ꯂꯩꯍꯧꯕ ꯑꯗꯣ ꯏꯕꯥꯅꯤ ꯑꯃꯨꯛ ꯍꯟꯃꯤꯟꯅꯔꯛꯄꯗ ꯆꯩꯔꯥꯎꯕꯔꯒ ꯀꯩꯅꯣꯝ ꯇꯥꯕꯅꯤꯅꯦ
ꯑꯣ ꯌꯨꯝꯐꯧ ꯑꯗꯨꯝ ꯍꯟꯃꯤꯟꯅꯔꯛꯄ꯭ꯔꯣ ꯏꯕꯥꯏꯅꯦ
ꯎ ꯅꯨꯃꯤꯗꯥꯡꯗ
ꯅꯪ ꯑꯦꯝ ꯌꯨꯗ ꯂꯩꯍꯧꯕ꯭ꯔꯕ
ꯂꯩꯍꯧꯗꯦ
ꯌꯨꯝꯐꯧ ꯑꯗꯨꯝ ꯂꯥꯛꯃꯤꯟꯅꯔꯦꯀꯣ
ꯎꯝ
ꯑꯗꯨꯒꯤꯗꯣ ꯀꯩꯅꯣ ꯇꯧꯈ꯭ꯔꯕꯣ ꯑꯦꯛꯖꯥꯝꯗꯣ ꯍꯥꯏꯗꯣꯛꯈ꯭ꯔꯕꯣ ꯀꯃꯥꯏꯅ ꯇꯧꯈ꯭ꯔꯒꯦ
ꯀꯨꯏꯔꯦꯗ ꯍꯥꯏꯗꯣꯛꯈ꯭ꯔꯦ ꯑꯗ ꯉꯍꯃꯨꯛꯀꯤ ꯀꯨꯋꯦꯠꯀꯤ ꯊꯥꯕꯒꯤ ꯕꯦꯠꯀꯤ ꯊꯥꯕꯩꯗꯨꯅꯤ
ꯑꯣ ꯑꯦꯛꯖꯥꯝ ꯑꯗꯨ ꯀꯃꯥꯏꯅ ꯇꯧꯈ꯭ꯔꯒꯦ
ꯊꯥꯖꯤꯜꯂꯦ ꯀꯔꯤ ꯑꯦꯝ ꯌꯨꯒꯤꯗ ꯑꯗꯣ ꯃꯥꯔꯛ ꯇꯔꯨꯛ ꯋꯥꯠꯂꯦ ꯃꯣꯏꯒꯤ ꯃꯤ ꯐꯪꯅꯕꯗꯣ ꯂꯥꯁꯀꯤ ꯈꯟꯕꯗꯣ ꯑꯣ ꯕꯤ ꯁꯤꯒꯤ ꯈꯟꯕꯗꯣ ꯋꯥꯟ ꯍꯟꯗ꯭ꯔꯦꯗ ꯇꯨꯌꯦꯐ ꯐꯥꯎ ꯈꯜꯂꯦꯕ
ꯑꯥ
ꯑ ꯑ ꯑꯣꯏꯅ ꯋꯥꯟ ꯍꯟꯗ꯭ꯔꯦꯗ ꯁꯤꯛꯁ ꯐꯪꯕ ꯑꯗꯨꯗꯨꯒꯤ ꯑꯗꯨꯃꯥꯏꯅ ꯇꯧꯋꯦ
ꯎꯝ ꯑꯅꯤ ꯅꯠꯇ꯭ꯔꯣ ꯊꯥꯏꯗꯨꯀꯣ
ꯎ ꯑꯃꯅ ꯁꯥꯏꯀꯣꯂꯣꯖꯤ ꯁꯥꯏꯀꯣꯂꯣꯖꯤꯗꯨꯗꯤ ꯑꯩ ꯊꯥꯖꯟꯗ꯭ꯔꯦꯗ
ꯑꯥ
ꯅꯪꯗꯤ ꯇꯞꯇꯒ ꯕꯣꯜ ꯁꯥꯟꯅꯕ ꯆꯠꯇ꯭ꯔꯣ
ꯎ ꯑꯁ ꯆꯠꯇꯦꯗ ꯑꯩꯈꯣꯏꯒꯤ ꯇꯞ ꯂꯩꯇꯦ
ꯎꯝ
ꯑꯩꯅ ꯁꯤꯒꯤ ꯂꯝꯁꯦ ꯂꯝꯄꯥꯛ ꯂꯩꯇꯦꯕ
ꯎꯝ
ꯂꯝꯄꯥꯛ ꯑꯝꯇ ꯁꯦꯝꯕꯤꯔꯗꯤ ꯅꯨꯡꯉꯥꯏꯒꯗꯧꯅꯤꯅꯦ
ꯎꯝ ꯎꯝ ꯍꯧꯖꯤꯛꯇꯤ ꯂꯩꯀꯥꯏ ꯂꯩꯀꯥꯏꯗꯨꯗ ꯇꯣꯔꯅꯥꯃꯦꯟꯁꯦ ꯑꯆꯧ ꯑꯆꯧꯕ ꯌꯥꯝ ꯁꯤꯖꯤꯟꯅꯔꯦꯅꯦꯀꯣ
ꯁꯤꯂꯦ ꯁꯤꯂꯦ
ꯇꯛꯋꯥꯒꯗꯤ ꯑꯗꯨꯝ ꯆꯥꯎꯔꯦ
ꯃ ꯎꯝ
ꯃꯣꯏꯁꯨ ꯄ꯭ꯂꯦꯌꯔꯗꯤ ꯑꯐꯥꯎ ꯑꯐꯥꯎꯕꯗꯤ ꯌꯥꯎꯕ ꯃꯥꯜꯂꯦ
ꯌꯥꯋꯦ ꯌꯥꯎꯋꯦ ꯁ
ꯑꯗꯨꯃꯥꯏꯅ ꯇꯧꯔꯒ ꯁꯥꯟꯅꯔꯒ ꯁꯝꯅ ꯍꯥꯏꯔꯕꯗ ꯁꯥꯟꯅꯔꯒ ꯀꯔꯤꯝꯇ ꯃꯁꯥꯒꯤ ꯁꯦꯟꯊꯣꯛ ꯂꯝꯕꯤ ꯂꯩꯇꯗꯅ
ꯑꯗꯨꯃꯥꯏꯅ ꯁꯥꯟꯅꯕ ꯇꯣꯔꯅꯥꯃꯦꯟ ꯑꯗꯨꯝ ꯇꯧꯔꯗꯤ ꯃꯣꯏꯁꯨ ꯁꯦꯟꯊꯣꯛ ꯑꯃꯃꯝ ꯂꯩꯖꯩꯗꯅ
ꯃꯥꯅꯦ ꯃꯥꯅꯦ
ꯑꯗꯨꯃꯥꯏꯅ ꯇꯧꯕꯤꯔꯤꯁꯦ ꯐꯩ
ꯌꯥꯝꯅ ꯐꯩ
ꯎꯝ ꯅꯪ ꯆꯤꯡꯒꯨꯝꯕꯒꯗꯤ ꯀꯥꯕꯒ ꯆꯠꯇ꯭ꯔꯣ
ꯆꯤꯡ ꯀꯥꯕ ꯆꯠꯇꯔ꯭ꯦꯗꯥ ꯑꯗꯨ ꯑꯩꯗꯤ ꯑꯗꯨꯝ ꯑꯩꯈꯣꯏꯒꯤ ꯋꯦꯁꯇ꯭ꯔꯟꯒꯤ ꯇꯥꯏꯞꯇ ꯁꯤꯖꯟ ꯅꯥꯏꯅ ꯇꯧꯍꯟꯅꯤꯡꯉꯤꯅꯦ ꯑꯗꯨꯝ ꯋꯤꯟꯇꯔꯗ ꯑꯩꯈꯣꯏꯒꯤ ꯑꯣꯇꯝꯗꯒꯤꯅ ꯏꯁꯄ꯭ꯔꯤꯡꯐꯧ ꯈꯛ ꯇꯧꯍꯟꯕ ꯍꯥꯏꯇꯥꯔꯦ
ꯎꯝ
ꯑꯗꯨꯝ ꯑꯦꯚ꯭ꯔꯤꯗꯦ ꯍꯣꯏ ꯀꯥꯂꯦꯟ ꯑꯩꯅ ꯈꯜꯂꯤꯁꯦ ꯑꯗꯨꯝ ꯃꯦꯁꯦ ꯅꯨꯡꯇꯤꯒꯤ ꯂꯩꯇ꯭ꯔꯒꯁꯨꯀꯣ ꯅꯨꯡꯇꯤꯒꯤ ꯂꯩꯕꯤ ꯋꯥꯠ ꯀꯛꯀꯤ ꯈꯨꯇꯧꯁꯦ ꯅꯠꯇꯕ ꯑꯩꯈꯣꯏꯒꯤ ꯂꯤꯛꯀꯤ ꯈꯨꯇꯧꯗꯣ
ꯎꯝ
ꯇꯤꯝꯁꯦ ꯀꯩꯅꯣꯃꯨꯛ ꯊꯝꯃꯕ ꯍꯥꯏꯇꯥꯔꯦꯅꯦ ꯅꯤꯐꯨꯃꯨꯛ
ꯎꯝ
ꯑꯗꯨꯒ ꯑꯗꯨꯝ ꯁꯥꯟꯅꯔ ꯑꯗꯨꯝ ꯁꯥꯟꯅꯔ ꯑꯗꯨꯝ ꯁꯥꯟꯅꯔꯒ ꯄꯣꯏꯟꯗ ꯑꯣꯏꯅ ꯆꯠꯄꯤꯗꯣ
ꯎꯝ
ꯑꯗꯨꯒ ꯀꯩꯅꯣ ꯇꯧꯕ ꯑꯩꯈꯣꯏꯒꯤ ꯐꯦꯁꯕꯨꯛ ꯄꯦꯖꯇ ꯑꯞꯗꯦꯠ ꯇꯧꯅꯕꯀꯣ ꯏꯟꯁꯇꯥꯒ꯭ꯔꯥꯝ ꯄꯦꯖ ꯐꯦꯁꯕꯨꯛ ꯄꯦꯖ ꯑꯗꯨꯗ ꯌꯨꯇꯨꯕ ꯑꯦꯀꯥꯎꯟ ꯑꯃꯃꯝ ꯂꯣꯏꯅ ꯑꯩꯈꯣꯏꯒꯤ ꯁꯤꯜꯂꯤꯕ ꯑꯣꯊꯣꯔꯤꯇꯤ ꯍꯥꯏꯒꯗ꯭ꯔꯥ ꯃꯣꯏꯒꯤ ꯍꯥꯡꯉꯒ ꯑꯞꯗꯦꯠ ꯑꯗꯨꯝ ꯇꯧꯔꯕ ꯑꯗꯨꯒ ꯄꯣꯏꯟꯗ ꯑꯣꯏꯅ ꯆꯠꯄ ꯍꯥꯏꯇꯥꯔꯦꯅꯦ ꯑꯥꯒꯁ ꯁ꯭ꯋꯥꯏꯗꯩ ꯍꯧꯔꯒ ꯑꯦꯄ꯭ꯔꯤꯜ ꯃꯥꯔꯁ ꯁ꯭ꯋꯥꯏꯗ ꯂꯣꯏꯁꯟꯕꯤꯌꯦ ꯅꯠꯇ꯭ꯔꯒ ꯁꯦꯞꯇꯦꯝꯕꯔ ꯁ꯭ꯋꯥꯏꯗꯒꯤ ꯍꯧꯔꯒ ꯃꯥꯔꯁ ꯑꯦꯄ꯭ꯔꯤꯜ ꯁ꯭ꯋꯥꯏꯗ ꯂꯣꯏꯁꯤꯟꯕꯤ ꯁꯨꯃꯥꯏꯅ ꯇꯧꯍꯅꯤꯡꯉꯤꯅꯦ ꯑꯩ ꯑꯃ ꯗꯥꯏꯔꯦꯛ ꯋꯥꯟ ꯇꯥꯏꯝꯗ ꯅꯠꯇꯕ ꯄꯣꯏꯟ ꯑꯣꯏꯅ ꯂꯧꯋꯤꯗꯣ ꯃꯉꯥꯔꯛ ꯃꯉꯥꯔꯛ ꯊꯦꯡꯅꯍꯟꯕꯤ ꯇꯤꯝ ꯑꯅꯤꯁꯦ
ꯎꯝ ꯇꯤꯝꯗꯣ ꯈꯔ ꯌꯥꯝꯅ ꯇꯧꯔꯦꯗꯅ
ꯈꯔ ꯌꯥꯝꯅ ꯇꯧꯔꯒ ꯂꯤꯛꯀꯤ ꯇꯥꯏꯞꯇ ꯑꯣꯏꯅꯀꯣ ꯑꯩꯈꯣꯏꯗꯕꯨ ꯇꯛꯋꯥ ꯂꯤꯛ ꯍꯥꯏꯔꯁꯨ ꯌꯥꯔꯦꯀꯣ
ꯎꯝ
ꯇꯛꯋꯥ ꯂꯤꯛꯄꯨ ꯍꯥꯏꯔꯁꯨ ꯀꯩꯅꯣ ꯂꯤꯛꯄꯨ ꯍꯥꯏꯔꯁꯨ ꯑꯗꯨꯝ ꯕꯤꯠꯇꯣ ꯑꯗꯨꯃꯥꯏꯅ ꯇꯧꯔꯒ ꯑꯗꯨꯒꯤ ꯂꯤꯛꯇꯨꯗꯒꯤ ꯇꯤꯝ ꯃꯉꯥ ꯀꯠꯊꯒꯅꯤ ꯑꯗꯨꯒ ꯃꯊꯪꯗ ꯇꯤꯝ ꯃꯉꯥ ꯑꯃꯨꯛ ꯌꯥꯎꯍꯟꯒꯅꯤꯅ ꯍꯥꯏꯔꯅꯤ ꯑꯗꯣ ꯌꯥꯎꯍꯟꯒꯅꯤ ꯍꯥꯏꯕ ꯇꯤꯝ ꯃꯉꯥꯗꯣ ꯑꯃꯨꯛ ꯑꯗꯨꯒꯤ ꯁꯦꯀꯦꯟꯗꯔꯤ ꯂꯤꯛ ꯍꯥꯏꯒꯗ꯭ꯔꯥ
ꯎꯝ
ꯀꯗꯥꯏꯗꯅꯣ ꯑꯃ ꯑꯃꯨꯛ ꯁꯥꯟꯅꯍꯟꯕ ꯍꯥꯏꯇꯥꯔꯦꯅꯦ
ꯑꯗꯨꯃꯥꯏꯅ ꯇꯧꯔꯒꯗꯤ ꯅꯨꯡꯉꯥꯏꯅꯤꯕ ꯌꯦꯡꯉꯤ ꯃꯤꯗꯁꯨ ꯈꯪꯅꯕ ꯃꯦꯠꯁ ꯈꯨꯗꯤꯡꯒꯤ ꯄꯦꯄꯔ ꯑꯃꯃꯝ ꯂꯣꯏ ꯌꯦꯟꯕ ꯍꯥꯏꯇꯥꯔꯦꯅꯦ ꯍꯧꯖꯤꯛ ꯍꯧꯖꯤꯛ ꯂꯩꯅꯔꯤꯕ ꯄꯣꯏꯟꯅꯦ ꯀꯥꯏꯅ
ꯑꯗꯨꯝ ꯕꯤꯠꯇꯣ ꯈꯪꯗꯕ ꯏꯟꯐꯣꯔꯃꯦꯇꯤꯞ ꯑꯣꯏꯗꯕ ꯃꯤꯗ ꯍꯥꯏꯇꯥꯔꯦꯅꯦꯀꯣ ꯁꯤ ꯀꯥꯔꯒꯗꯤ ꯃꯣꯏ ꯄꯣꯏꯟ ꯑꯍꯨꯝ ꯐꯪꯗꯣꯏꯅꯦ ꯗ꯭ꯔꯣ ꯆꯠꯂꯒꯅ ꯄꯣꯏꯟ ꯑꯃꯃꯝ ꯑꯗꯩꯩ ꯄꯣꯠ ꯅ ꯑꯀꯥꯕꯗꯨꯅ ꯄꯣꯏꯟ ꯑꯍꯨꯝ ꯑꯄꯣꯗꯨꯅ ꯑꯗꯨꯝ ꯖꯦꯔꯣ ꯐꯪꯗꯣꯏꯅꯤꯒ ꯍꯥꯏꯔꯒ ꯑꯗꯨꯝ ꯃꯌꯦꯛ ꯁꯦꯡꯅ ꯈꯪꯍꯟꯕꯗꯣ ꯏꯁꯇꯥꯏꯜ ꯆꯞ ꯃꯥꯟꯅꯍꯜꯂꯒ ꯂꯤꯛ ꯏꯁꯇꯥꯏꯜꯂꯤ ꯂꯣꯏꯅ ꯃꯥꯟꯅꯩꯗꯅ ꯏꯟꯗꯤꯌꯥ ꯂꯤꯛ ꯀꯩꯅꯣ ꯂꯤꯛ ꯄꯨꯂꯞ ꯃꯥꯟꯅꯩꯗꯅ ꯄꯣꯏꯟ ꯐꯪꯕꯒꯤꯁꯤꯇ ꯑꯗꯨꯃꯥꯏꯅ ꯑꯣꯏꯅ ꯇꯧꯍꯟꯅꯤꯡꯕ ꯍꯥꯏꯇꯥꯔꯦ ꯄ꯭ꯔꯦꯃꯤꯌꯔ ꯂꯤꯛꯀꯤ ꯏꯁꯇꯥꯏꯜꯗ ꯇꯛꯋꯥ ꯂꯤꯛꯄꯨ ꯍꯥꯏꯔꯣ ꯀꯩꯅꯣ ꯂꯤꯛꯄꯨ ꯍꯥꯏꯔꯣ ꯀꯨꯏꯅ ꯈꯔ ꯀꯨꯏꯅ ꯁꯥꯟꯅꯍꯟꯕꯗꯣ ꯐꯨꯠꯕꯣꯜꯒꯤ ꯑꯦꯠꯃꯣꯁꯐꯤꯌꯔꯗꯣ ꯑꯗꯨꯝ ꯂꯩꯍꯟꯅꯤꯡꯕꯗꯣ ꯑꯁ ꯉꯁꯤ ꯑꯗꯨ ꯂꯩ ꯑꯗꯨꯗꯤ ꯅꯝꯕꯔ ꯁꯚꯦꯟꯗ ꯂꯩꯕꯅꯤꯅꯦ ꯑꯁ ꯉꯁꯤ ꯀꯥꯔꯗꯤ ꯃꯥ ꯀꯩꯅꯣꯗ ꯂꯩꯔꯅꯤ ꯁꯤꯛꯁꯇ ꯂꯩꯔꯅꯤꯕꯨ ꯍꯥꯏꯔꯁꯨ ꯑꯗꯨꯃꯥꯏꯅ ꯀꯨꯏꯅ ꯁꯥꯟꯅꯔꯒ ꯄ꯭ꯔꯥꯏꯖꯀꯤ ꯃꯒꯨꯟꯗꯨꯁꯨ ꯈꯔ ꯌꯥꯝꯍꯟꯕ ꯍꯥꯏꯇꯥꯔꯦꯅꯦ ꯂꯨꯄꯥ ꯂꯥꯛꯈ ꯀꯨꯟꯒ ꯍꯥꯏꯔꯁꯤꯅꯦ
ꯎꯝ ꯑꯗꯨꯏ ꯄꯣꯠꯇꯨꯅ ꯑꯃꯨꯛ ꯇꯧꯔꯨ ꯃꯇꯝꯗ ꯄꯣꯠꯁꯦ ꯀꯔꯤ ꯑꯁ ꯃꯦꯁ ꯌꯥꯝꯃꯛꯇꯣꯏꯅꯤꯅꯀꯣ
ꯎꯝ ꯚꯥꯕꯣꯛꯄꯨꯗꯤ ꯈꯔ ꯋꯥꯠꯂꯛꯀꯅꯤ ꯍꯥꯏ
ꯎꯝ ꯐꯥꯏꯅꯥꯟꯁꯤꯌꯦꯜꯗꯁꯨ ꯑꯗꯨꯕꯨꯗꯤ ꯚꯥꯕꯨꯕꯨꯗꯤ ꯑꯁ ꯑꯗꯨꯋꯥꯔꯒ ꯐꯨꯠꯕꯣꯜꯗꯗꯤ ꯚꯥꯕꯣꯛꯁꯦ ꯋꯥꯠꯇꯕꯅ ꯇꯧꯋꯤꯗ ꯃꯅꯤꯄꯨꯔꯗꯗꯤ ꯐꯨꯠꯕꯣꯜꯅꯤ
ꯐꯥꯏꯅꯥꯟꯁꯤꯑꯜꯗ ꯈꯔ ꯁꯣꯜꯂꯒꯁꯨ ꯑꯗꯨꯝ ꯀꯨꯏꯅ ꯑꯗꯨꯝ ꯇꯧꯕ ꯉꯝꯃꯒꯗꯤ ꯍꯧꯒꯠꯂꯛꯄꯕꯨꯗꯤ ꯈꯔ ꯋꯥꯔꯝꯒꯅꯤ ꯑꯗꯣ ꯆꯍꯤ ꯑꯅꯤ ꯑꯍꯨꯝ ꯃꯔꯤ ꯁꯨꯖꯜꯂꯛꯑꯒꯗꯤ ꯑꯗꯨꯝ ꯉꯝꯃꯛꯑꯅꯤꯕ ꯑꯣꯊꯣꯔꯤꯇꯤ ꯑꯗꯨꯒꯤ ꯂꯤꯛ ꯁꯤꯜꯂꯤꯕ ꯇꯤꯝꯗꯣ ꯑꯗꯨꯒꯤ ꯂꯤꯞ ꯂꯤꯛ ꯁꯤꯜꯂꯤꯕ ꯀꯥꯡꯒꯗꯨꯅ ꯑꯗꯨꯝ ꯀꯩꯅꯣ ꯇꯧꯁꯜꯂꯛꯑꯒꯗꯤ ꯑꯗꯨꯝ ꯂꯨꯄꯥ ꯚꯥꯕꯣꯛꯇ ꯑꯩꯁꯨ ꯄꯩꯁꯥ ꯈꯔ ꯈꯔꯁꯨ ꯀꯣ
ꯎꯝ
ꯇꯤꯀꯦꯠ ꯀꯛꯄꯤ ꯆꯦꯔꯤꯇꯤ ꯍꯥꯏꯇꯥꯔꯦꯅꯦ ꯂꯨꯄꯥ ꯀꯨꯟ ꯀꯨꯟ ꯀꯛꯑꯒ ꯂꯣꯏꯔꯛꯀꯩ ꯇꯧꯔꯒꯦ
ꯈꯔ ꯃꯤ ꯌꯥꯝꯃꯝꯗ꯭ꯔꯒꯁꯨ ꯑꯗꯨꯝ ꯌꯥꯝꯈꯠꯂꯛꯀꯅꯤꯕ ꯑꯩꯈꯣꯏꯒꯤ ꯑꯗꯨꯒꯤ ꯀꯩ ꯍꯥꯏꯇꯥꯔꯦꯅꯦ
ꯎꯝ
ꯑꯩꯈꯣꯏꯒꯤ ꯏꯁꯇ꯭ꯔꯤꯃꯤꯡꯗ ꯀꯩꯅꯣꯒꯨꯝꯕ ꯁꯤꯡꯖꯃꯩ ꯀꯩꯅꯣꯒ ꯄꯥꯔꯠꯅꯔ ꯑꯣꯏꯔꯁꯨꯀꯣ ꯊ꯭ꯔꯤ ꯁꯤꯛꯁꯇꯤꯒꯕꯨ ꯑꯣꯏꯔꯁꯨ ꯑꯗꯨꯗꯩ ꯑꯇꯣꯞꯄ ꯐꯧ ꯌꯨꯇꯨꯕꯔ ꯈꯔꯒ ꯄꯥꯔꯠꯅꯔ ꯈꯔ ꯑꯣꯏꯔꯒ ꯀꯣ ꯍꯧꯖꯤꯛ ꯍꯧꯖꯤꯛ ꯁꯤ ꯁꯥꯟꯅꯔꯤ ꯄꯣꯏꯅ ꯁꯤ ꯁꯤ ꯂꯩꯔꯤ ꯈꯣꯠꯂꯤꯅ ꯃꯣꯏꯗ ꯈꯔ ꯑꯦꯗꯚꯔꯇꯥꯏꯁ ꯇꯧꯕꯗꯨꯗ ꯑꯗꯨꯝ ꯃꯅꯤꯄꯨꯔ ꯁꯤꯟ ꯊꯨꯡꯅ ꯌꯧꯕ ꯉꯝꯅꯦꯕ ꯑꯗꯨꯒꯤꯗꯤ ꯅꯥꯒꯥ ꯇꯤꯡꯕꯁꯨ ꯌꯥꯎꯍꯟꯗꯅꯀꯣ ꯀ꯭ꯂꯕ ꯑꯣꯏꯅꯅꯦ ꯁꯤꯗꯤ ꯂꯝ ꯅꯠꯇꯦ ꯅꯣꯏꯅ ꯊꯣꯟꯅꯤꯡꯕ ꯀ꯭ꯂꯕ ꯑꯃ ꯊꯣꯛꯣꯂꯨ ꯑꯗꯨꯗꯣ ꯑꯗꯨꯝ ꯀꯩꯅꯣ ꯑꯣꯏꯔꯗꯧꯅꯤ ꯏꯁꯇꯦꯟꯗꯥꯔꯠ ꯁꯤꯗ ꯇꯨ ꯊꯥꯎꯖꯟ ꯇ꯭ꯋꯦꯟꯇꯤ ꯁꯤꯛꯁ ꯄꯨ ꯊꯝꯒꯦꯕꯨ ꯍꯥꯏꯔꯁꯨ ꯀꯣ ꯑꯗꯨꯃꯥꯏꯅ ꯇꯧꯔꯒ ꯑꯗꯨꯝ ꯁꯨꯔꯣꯟ ꯆꯥꯔꯣꯟꯕ ꯑꯗꯨꯝ ꯂꯩꯍꯟꯈꯤꯕ ꯍꯥꯌꯦꯡ ꯇꯨ ꯊꯥꯎꯖꯟ ꯅꯥꯏꯟꯇꯤ ꯇꯨ ꯊꯥꯎꯖꯟ ꯅꯥꯏꯟꯇꯤ ꯋꯥꯟ ꯁ꯭ꯋꯥꯏꯐꯥꯎꯗ ꯑꯗꯨꯝ ꯇꯛꯋꯥꯜ ꯂꯤꯛꯄꯨ ꯍꯥꯏꯔꯁꯨ ꯀꯩꯅꯣ ꯂꯤꯛꯄꯨ ꯍꯥꯏꯔꯁꯨ ꯑꯗꯨꯝ ꯁꯤꯁꯦ ꯑꯗꯨꯝ ꯃꯅꯤꯄꯨꯔꯒꯤ ꯂꯤꯛ ꯑꯣꯏꯅ ꯂꯩꯍꯟꯕ ꯍꯥꯏꯇꯥꯔꯦꯅꯦ
ꯑꯝ
ꯁꯝꯅ ꯍꯥꯏꯔꯕꯗ ꯑꯩꯈꯣꯏ ꯏꯪꯂꯦꯟꯗꯁꯨ ꯃꯌꯥꯝ ꯂꯤꯛ ꯃꯌꯥꯝ ꯂꯩꯗꯅ ꯇꯥꯟ ꯆꯠꯅꯗꯤ ꯁꯤꯕꯨ ꯑꯣꯏꯔꯛꯀꯗꯣꯏꯅꯤꯅꯦ
ꯎꯝ ꯃꯅꯤꯄꯨꯔꯗ ꯇꯧꯕꯗꯤ ꯇꯧꯕꯅꯦꯕ ꯃꯅꯤꯄꯨꯔ ꯏꯁꯇꯦꯠ ꯂꯤꯛꯅ
ꯑꯥ
ꯇꯧꯕꯗꯤ ꯇꯧꯕꯅꯦ ꯑꯗꯣ ꯀꯃꯥꯏꯅ ꯇꯧꯅꯣ ꯑꯗꯨꯏꯗꯨ ꯆꯞ ꯆꯥꯕꯤꯗꯤ ꯈꯪꯗ꯭ꯔꯦ ꯇꯧꯗꯤ ꯇꯧꯕꯅꯦ
ꯑꯗꯨ ꯌꯧꯗꯦꯕ ꯃꯣꯏ ꯈꯨꯠꯁꯤꯟꯗꯣ ꯃꯣꯏ ꯁꯤꯜꯂꯤ ꯃꯤꯗꯣ ꯈꯤꯇꯪ ꯀꯩꯅꯣ ꯋꯥꯠꯂꯦꯕ ꯑꯩꯅ ꯈꯜꯂꯤ ꯈꯨꯠꯁꯤꯟꯁꯦ ꯁꯤꯜꯂꯒꯗꯤ ꯌꯥꯒꯗꯧꯕꯖꯥꯠꯅꯦ
ꯎꯝ
ꯄ꯭ꯂꯦꯌꯔꯒꯁꯦ ꯍꯦꯛꯇ ꯍꯟꯇꯛꯇꯤ ꯁꯤ ꯄ꯭ꯂꯦꯌꯔꯁꯦ ꯅꯣꯡꯊꯣꯝꯕꯝ ꯇꯤꯝꯗ ꯂꯩꯔꯝꯕ ꯄ꯭ꯂꯦꯌꯔꯁꯦ ꯂꯥꯏꯁ꯭ꯔꯝ ꯇꯤꯝꯗ ꯆꯠ ꯈ꯭ꯔꯦ ꯒꯥꯏꯅꯕꯨ ꯍꯥꯏꯔꯁꯨꯀꯣ ꯇ꯭ꯔꯥꯟꯁꯐꯔꯗ ꯂꯨꯄꯥ ꯀꯩꯅꯣꯗ ꯂꯩꯒꯔꯦ ꯀꯥꯏꯅ ꯂꯨꯄꯥ ꯂꯤꯁꯤꯡ ꯀꯨꯟꯗ ꯂꯩꯒꯔꯦ ꯀꯥꯏꯅ ꯑꯗꯣ ꯂꯤꯁꯤꯡ ꯀꯨꯟꯒ ꯍꯥꯏꯖꯕ ꯋꯥꯅꯤ ꯑꯗꯨꯝ ꯃꯇꯝ ꯈꯔ ꯂꯩꯔꯗꯤ ꯂꯥꯛ ꯂꯥꯛꯇ ꯂꯩꯅꯔꯀꯗꯣꯏꯅꯦꯕ
ꯎꯝ
ꯑꯗꯨꯗꯤ ꯑꯗꯨꯒꯨꯝꯕ ꯑꯃ ꯂꯩꯔꯦ ꯈꯪꯉꯒꯗꯤ ꯐꯨꯠꯕꯣꯂꯔꯁꯦ ꯃꯁꯤꯡ ꯌꯥꯝꯃꯛꯀꯗꯣꯏꯅꯦ ꯁꯥꯟꯅꯕꯁꯦ ꯑꯗꯨꯅ ꯁꯥꯟꯅꯕ ꯉꯥꯛꯇ ꯇꯧꯔꯛꯀꯗꯣꯏꯅꯦ ꯃꯥꯥꯟꯅꯦ ꯃꯅꯤꯄꯨꯔꯗꯒꯤ ꯇꯤꯝ ꯅꯤꯐꯨꯃꯨꯛ ꯌꯥꯎꯕ ꯂꯤꯛ ꯑꯃ ꯁꯤꯜꯂꯤ ꯀꯥꯏꯅ ꯍꯥꯏꯔꯒ ꯇꯤꯝ ꯅꯤꯐꯨꯗꯨꯗ ꯌꯥꯎꯕ ꯉꯝꯅꯕ ꯕꯣꯟꯒꯁꯦ ꯀꯟꯅ ꯁꯥꯟꯅꯅꯤꯡꯉꯛꯑꯅꯤ ꯄꯥꯝꯖꯕ ꯇꯤꯝ ꯑꯃ ꯈꯜꯂꯒ ꯀꯣ ꯗ꯭ꯔꯦꯁꯀꯁꯦ ꯃꯁꯥ ꯃꯁꯥ ꯃꯁꯥꯅ ꯀꯩꯅꯣ ꯇꯧꯔꯒ ꯏꯁꯄꯣꯟꯁꯔꯒꯖꯦ ꯂꯤꯛꯂꯥꯅꯕꯨ ꯏꯁꯄꯣꯟꯁꯔ ꯇꯧꯍꯜꯂꯁꯨ ꯀꯣ ꯑꯗꯨꯗꯒꯤ ꯕꯦꯀꯔꯤꯒꯤ ꯈꯔ ꯂꯩꯕ ꯐꯦꯛꯇꯔꯤꯗꯨꯅ ꯏꯁꯄꯣꯟꯁꯔꯕꯨ ꯇꯧꯍꯜꯂꯁꯨ ꯅꯠꯇ꯭ꯔꯒ ꯑꯗꯨ ꯅꯨꯄꯥ ꯑꯃꯅ ꯄ꯭ꯔꯥꯏꯚꯦꯠ ꯇꯧꯕ ꯊꯕꯛ ꯑꯃꯅ ꯑꯩꯒꯤ ꯃꯤꯡꯗ ꯑꯣꯏꯅ ꯇꯧꯔꯁꯤ ꯐꯨꯔꯤꯠꯁꯤꯗ ꯑꯩꯒꯤ ꯃꯤꯡ ꯄꯔ꯭ꯤꯟ ꯅꯝꯃꯁꯦ ꯑꯩꯅ ꯏꯁꯄꯣꯟꯁꯔ ꯇꯧꯔꯒꯦꯕꯨ ꯍꯥꯏꯔꯁꯨ ꯑꯗꯨꯃꯥꯏꯅ ꯇꯧꯔꯒ ꯇꯤꯝ ꯅꯤꯐꯨꯃꯨꯛ ꯂꯩꯕ ꯂꯤꯛ ꯑꯃ ꯁꯤꯜꯂꯗꯤ ꯑꯉꯥꯡꯒꯩꯁꯦ ꯐꯨꯠꯕꯣꯜ ꯂꯣꯏꯅ ꯁꯟ ꯁꯥꯟꯅꯅꯤꯡꯉꯛꯑꯅꯤ ꯑꯁ ꯑꯗꯨꯒꯤ ꯇꯤꯝꯗꯨꯗ ꯌꯥꯎꯔꯗꯤ ꯁꯦꯂꯔꯤ ꯃꯤ ꯃꯤꯒꯤꯕꯨꯗꯤ ꯃꯈꯥ ꯄꯣꯜꯂꯦ ꯑꯗꯣ ꯅꯪꯅ ꯌꯥꯝꯅ ꯍꯩꯔꯒꯗꯤ ꯊꯥ ꯑꯃꯗ ꯔꯤꯒꯨꯂꯔ ꯑꯣꯏꯅ ꯂꯤꯁꯤꯡ ꯅꯤꯐꯨ ꯐꯪꯉꯦ ꯑꯗꯨ ꯇꯤꯝꯗꯨꯗ ꯌꯥꯎꯔꯗꯤ ꯍꯥꯏꯔꯗꯤ꯫ ꯒꯣꯕꯔꯃꯦꯟꯠ ꯖꯣꯕꯀꯁꯦ ꯑꯗꯨꯝ ꯀꯩꯁꯨ ꯂꯩꯇꯅ ꯈꯜꯂꯅꯦꯕ ꯑꯗꯨ ꯉꯥꯛꯇ ꯑꯗꯨ ꯂꯩꯕꯩꯅꯦꯕ ꯑꯃꯨꯛ ꯋꯦꯁꯇꯔ ꯂꯣꯝ ꯌꯨꯔꯣꯞ ꯑꯗꯨꯗꯒꯤ ꯕꯣꯜ ꯌꯥꯝꯅ ꯀꯩꯅꯣ